ꯇꯌꯦ ꯇꯌꯦ
ꯇꯥꯕ꯭ꯔꯣ
ꯍꯣꯏ ꯐꯖꯅ ꯐꯖꯅ ꯇꯥꯔꯦ ꯍꯧꯖꯤꯛꯇꯤ
ꯍꯧꯖꯤꯛꯅ ꯀꯩ ꯃꯤꯡꯅꯣ ꯑꯃꯨꯛ ꯂꯥꯛꯏꯁꯤꯅ
ꯍꯥꯥ
ꯍꯧꯖꯤꯛꯅ ꯀꯩ ꯃꯤꯡꯅꯣ ꯍꯧꯖꯤꯛ ꯂꯥꯛꯑꯣ ꯍꯧꯖꯤꯛ ꯂꯥꯛꯑꯣꯏꯁꯤꯅ
ꯀ ꯃꯤ ꯂꯥꯛꯀ
ꯉꯁꯥꯏꯅ ꯕꯤꯇꯥꯍꯜꯂꯒ ꯍꯧꯖꯤꯛꯅ ꯁꯤꯂꯥꯂꯥꯛꯑꯦ ꯑꯪꯗꯤ ꯅꯪꯍ
ꯈꯪꯗ꯭ꯔꯤꯗ ꯑꯁ ꯑꯩꯒꯤ ꯐꯣꯟꯁꯦ ꯅꯥꯕꯁꯦ ꯍꯦꯟꯒꯠ ꯍꯦꯟꯒꯠꯂꯛꯏ ꯅꯨꯃꯤꯠ ꯈꯨꯗꯤꯡꯗ
ꯎ ꯍ ꯍꯥꯠꯇꯣ
ꯍꯥꯠꯇꯧꯕꯗꯤ ꯌꯥꯗꯦ ꯍꯧꯖꯤꯛꯃꯛꯇꯤ
ꯁꯃꯤ ꯅꯔꯦꯁꯦ ꯄꯔꯂꯥ ꯆꯃꯤꯅꯔ ꯎꯝ
ꯍꯣꯏ ꯑꯗꯨꯅꯦ ꯂꯥꯛꯀꯦ ꯅꯣꯡꯃꯗꯤ
ꯍꯥꯎ ꯇꯥꯎ ꯃꯥꯜꯂꯤ
ꯈꯪꯅꯩꯁꯨ ꯃꯥꯏꯅ ꯊꯣꯡꯂꯑꯦꯕ
ꯑꯩꯁꯨ ꯈꯪꯗꯦ
ꯅꯪꯁꯦ ꯇꯨꯝꯂꯝꯅꯤꯕꯣ ꯅꯪꯒꯤ ꯈꯣꯟ ꯇꯥꯕꯗ
ꯍ ꯇꯃ ꯒꯤꯃ ꯇꯨꯝꯃꯒꯤ ꯇꯨꯝꯕꯒꯤ ꯃꯥꯟꯗ꯭ꯔꯣ
ꯍꯣꯏ ꯃꯥꯂꯦ
ꯀ ꯄꯔꯣ
ꯇꯨꯝꯕꯒꯤ ꯐꯃꯨꯡꯗ ꯇꯨꯝꯒ
ꯃ ꯐꯃꯨꯡꯗꯗꯤ ꯍꯤꯠꯄ ꯍꯧꯔꯦ
ꯍꯣꯏ ꯑꯗꯨꯅꯦꯕ
ꯈꯔ ꯂꯩꯔꯗꯤ ꯇꯨꯝꯃꯅꯤ
ꯑꯗꯨ ꯍꯌꯦꯡꯗꯤ ꯌꯨꯝꯗ ꯂꯩꯒꯗ꯭ꯔꯣ ꯑꯗꯨꯒ ꯊꯕꯛꯀꯨꯝꯕ ꯆꯠꯂꯛꯀꯗ꯭ꯔꯣ
ꯍꯗꯤ ꯑꯦꯛꯖꯝ ꯅ
ꯑ ꯀꯔꯤꯒꯤ ꯑꯦꯛꯖꯥꯝꯁ
ꯑꯩꯈꯣꯏ ꯗ꯭ꯔꯦꯁ ꯃꯦꯀꯤꯡꯒꯤ ꯑꯦꯛꯖꯝꯅꯦ
ꯀꯔꯤ ꯍꯥꯏꯕ
ꯗ꯭ꯔꯦꯁꯃꯤꯀꯤꯡꯒꯤ ꯑꯦꯛꯖꯥꯝꯅꯦꯕ
ꯈꯪꯗꯦ ꯅꯪ ꯍꯥꯏꯕ ꯀꯔꯤꯔꯥ ꯊ꯭ꯔꯦꯠ ꯊ꯭ꯔꯦꯠ ꯊ꯭ꯔꯦꯠ ꯊꯦꯠ ꯇꯥꯏꯕ ꯑꯗꯒꯤ
ꯇ꯭ꯔꯦꯠ ꯇ꯭ꯔꯦꯠ ꯑꯦ ꯗ꯭ꯔꯦꯁ ꯃꯦꯀꯤꯡꯒꯤ
ꯑꯣ ꯗ꯭ꯔꯦꯁ ꯃꯦꯀꯤꯡ ꯍꯥꯏꯔꯦ ꯀꯔꯤꯅꯣ
ꯐꯤ ꯇꯕ
ꯑꯣ ꯑꯣ ꯑꯣ ꯑꯣ ꯑꯗꯨ ꯑꯗꯨꯒꯤ ꯀꯣꯁꯇꯪ ꯆꯠꯂꯕ꯭ꯔꯥ ꯆꯠꯕ꯭ꯔꯣ
ꯆꯂꯦ
ꯑꯣꯣꯏ ꯑꯗꯨꯗꯤ ꯌꯥꯝ ꯐꯖꯩꯅꯦ ꯑꯗꯨꯗꯤ
ꯑꯗ ꯍꯌꯦꯡ ꯑꯦꯛꯖꯥꯝ ꯂꯩꯈ꯭ꯔꯦ ꯍꯌꯦꯡ ꯑꯩꯁꯦ ꯀꯥꯎꯔꯒ ꯂꯩꯔꯦ ꯈꯪꯕ꯭ꯔꯥ ꯑꯗꯒꯤ ꯑꯦꯂꯤꯀꯥꯗꯣ ꯍꯧꯖꯤꯛ ꯐꯥꯎ ꯗꯥꯎꯟꯂꯣꯗ ꯇꯧꯗ꯭ꯔꯤꯕ ꯂꯧꯊꯣꯛꯇ꯭ꯔꯤꯑꯕꯀꯣ
ꯑꯣ ꯑꯗꯨ ꯍꯧꯖꯤꯛꯇꯤ ꯂꯧꯊꯣꯛꯎꯔꯕꯣ
ꯊꯣ ꯇꯔꯤꯌꯦ
ꯑ ꯍꯌꯦꯡꯒꯨꯝꯕ
ꯑꯩꯣꯏ ꯏꯃꯥꯟꯗ ꯃꯤꯅꯦꯒꯁ ꯎꯝ ꯉ ꯐꯥꯏ ꯑꯩꯈꯣꯏ ꯏꯃꯥꯟꯅꯕꯤꯅ ꯃꯦꯁꯦꯁ ꯊꯥꯔꯛꯏꯕꯀꯣ ꯑꯗ ꯏꯃꯤꯀꯥꯗ ꯅꯪ ꯊꯣꯔꯛꯃꯣ ꯍꯥꯏꯌꯦꯦ ꯑꯩꯉꯣꯟꯗ ꯑꯩꯗꯤ ꯀꯥꯎꯔꯒ ꯂꯩꯔꯕꯅꯦꯕꯀꯣ
ꯂꯧ ꯊꯣꯡꯉ ꯂꯧ ꯑꯗꯨ ꯅꯠꯇ꯭ꯔꯗꯤ ꯍꯌꯦꯡꯒꯨꯝꯕ ꯑꯌꯨꯛꯒꯨꯝꯕ ꯂꯧꯊꯣꯛꯀꯦ ꯍꯥꯏ ꯈꯜꯂꯗꯤ ꯋꯦꯕꯁꯥꯏꯠꯒꯨꯝꯕ ꯆꯪꯗꯕ ꯌꯥꯕ ꯑꯗꯨꯗ ꯑ ꯁꯨꯃꯥꯏꯅ ꯇꯧꯒꯅꯤꯌꯦ
ꯑꯔꯣ ꯑꯩꯁꯦ ꯅꯣꯛꯅꯤꯡꯉꯤꯅꯦ ꯑꯩꯁꯦ ꯀꯥꯎꯔꯒ ꯂꯩꯔꯕꯅꯦꯕꯀꯣ ꯑꯗꯨꯅ ꯑꯩ ꯀꯥꯎꯔꯒ ꯂꯩꯔꯦ ꯐꯣꯟ ꯇꯧꯃꯟꯗꯅ ꯂꯣꯏꯅꯃꯛ ꯊꯕꯛ ꯁꯨꯒꯗꯕꯁ ꯂꯣꯏꯅꯃꯛ ꯐ ꯑꯗꯨꯝ ꯀꯥꯎꯔꯒ ꯂꯩꯔꯦ ꯍꯥꯏꯅ ꯍꯥꯏꯕ ꯃꯥꯁꯨ ꯂꯧꯊꯣꯛꯇ꯭ꯔꯤ ꯅꯪꯒꯤꯗꯣ ꯂꯧꯊꯣꯛꯔꯤꯗ ꯑꯩꯒꯤꯁꯨ ꯂꯧꯊꯣꯛꯄꯤꯌꯣ ꯍꯥꯏ
ꯑꯗꯣ ꯉꯟꯅ ꯂꯧꯊꯣꯛꯇ꯭ꯔꯗꯤꯀꯣ ꯍꯥꯏꯕꯗꯤ ꯇꯝꯕ ꯉꯝꯗꯦ ꯑꯗꯨꯒꯤ ꯋꯦꯕꯁꯥꯏꯠꯁꯤꯡꯗꯤꯀꯣ
ꯑꯗꯨꯅꯦ
ꯑꯗꯨꯅꯦꯕ ꯑꯗꯨ ꯉꯟꯅ ꯑꯗꯨ ꯍꯌꯦꯡꯒꯨꯝꯕ ꯂꯧꯊꯣꯛꯇ ꯂꯧꯊꯣꯛꯄ ꯌꯥꯗ꯭ꯔꯗꯤ ꯀꯔꯝ ꯀꯃꯥꯏꯅ ꯇꯧꯒꯅꯤ ꯑꯗꯨꯗꯤ
ꯈꯪꯗ ꯍꯌꯦꯡ ꯄꯨꯡ ꯃꯥꯄꯜ ꯃꯥꯄꯜ ꯃꯈꯥꯏꯗꯅꯦꯕꯀꯣ
ꯑꯣ ꯑꯗꯨꯗꯤ ꯑ ꯃꯇꯝ ꯂꯩꯗꯅ
ꯍꯌꯦꯡ ꯄꯨꯡ ꯃꯥꯄꯟ ꯃꯈꯥꯏ
ꯑꯗꯨ ꯅꯈꯣꯏ ꯏꯒꯗꯧꯕꯁꯦ ꯀꯩꯅꯇ ꯑꯣꯔꯂ ꯄ꯭ꯔꯦꯛꯇꯤꯀꯦꯜꯗ ꯏꯒꯗꯕꯁꯦ
ꯍꯌꯦꯡꯁꯦ ꯍꯌꯦꯡ ꯍꯌꯦꯡꯁꯦ꯭ꯔꯗꯤꯀ
ꯑꯣ ꯑꯗꯨ ꯅꯈꯣꯏ ꯃꯗꯨꯒꯤ ꯐꯤ ꯍꯥꯏꯕꯗꯣ ꯅꯨꯄꯤꯒꯤ ꯈꯛꯇ꯭ꯔꯥ ꯑꯗꯨꯒ ꯅꯨꯄꯥꯒꯤ ꯁꯔꯥ
ꯅꯨꯄꯥꯠꯇꯅ ꯄꯤꯖꯣ
ꯑꯝ
ꯈꯪꯗꯦ ꯑꯦꯛꯖꯥꯝꯗꯨꯗꯤ ꯃꯣꯏ ꯀꯣꯏꯁꯟ ꯍꯪꯅꯤꯡꯕ ꯍꯪꯉꯛꯀꯅꯤꯅ ꯐꯨꯔꯤꯠ ꯇꯣꯛꯑꯣ ꯍꯥꯏꯒꯗ꯭ꯔꯥ ꯈꯣꯡꯅꯎ ꯇꯣꯛꯑꯣ ꯍꯥꯏꯒꯗ꯭ꯔꯥ ꯑꯗꯨꯗꯤ ꯈꯪꯗꯦꯗꯅ
ꯑꯩ ꯍꯥꯏꯕꯗꯤ ꯅꯈꯣꯏꯅ ꯆꯠꯊꯔꯤꯕ ꯑꯗꯨꯁꯤꯡꯗꯣ ꯅꯨꯄꯤꯒꯤ ꯈꯛꯇꯔꯥ ꯑꯗꯨꯒ ꯅꯨꯄꯥꯒꯤꯁꯨ ꯐꯨꯔꯤ ꯈꯣꯡꯒ꯭ꯔꯥꯎ ꯍꯥꯏꯕꯗꯤ ꯅꯨꯄꯥꯒꯤꯁꯨ ꯅꯨꯄꯥꯒꯤꯁꯨ ꯂꯩꯗꯅ ꯅꯨꯄꯤꯒꯤꯁꯨ
ꯑꯕ
ꯑꯥ ꯃꯗꯨꯗꯣ ꯕꯤ ꯑꯦꯁ ꯁꯤ ꯆꯟꯕ꯭ꯔꯥ ꯑꯗꯨꯒ
ꯑꯗꯨꯗꯤ ꯇ꯭ꯔꯦꯅꯤꯡ ꯑꯃꯅꯤꯗꯅ ꯁꯥꯇꯒꯦ ꯂꯧꯥꯎꯅꯕ
ꯑꯣ ꯑꯣ ꯇ꯭ꯔꯦꯅꯤꯡꯅꯤꯀꯣ ꯗꯤꯒ꯭ꯔꯤꯅꯗꯤ
ꯑ ꯍ ꯇ꯭ꯔꯅꯤꯡ
ꯑꯗꯨꯗ ꯌꯥꯝ ꯐꯅ
ꯆꯍꯤ ꯑꯃꯈꯛꯇꯅꯦ ꯆꯍꯤ ꯑꯃꯈꯛꯇꯅꯦꯕ
ꯑꯗꯨꯁꯨ ꯆꯍꯤ ꯑꯃꯈꯛꯇꯁꯨ ꯊꯥ ꯃꯉꯥ ꯃꯔꯤꯗꯁꯨ ꯁꯔꯇꯤꯐꯀꯦꯠ ꯂꯥꯛꯗꯤ ꯐꯔꯦ
ꯆꯍꯤ ꯑꯃꯒꯤ ꯁꯥꯔꯇꯤꯐꯤꯀꯦꯠ ꯄꯤꯗꯣꯏꯅꯦ ꯃꯣꯏ ꯀꯩꯅꯣ
ꯑꯣ ꯑꯗꯨꯅꯦ ꯑꯦꯁ ꯌꯥꯝ ꯐꯩ ꯑꯗꯨꯒꯤꯒꯨꯝꯕ ꯁꯥꯔꯇꯤꯐꯤꯀꯦꯠ ꯂꯧꯕꯁꯤꯡꯗꯣ ꯍꯧꯖꯤꯛꯀꯥꯟꯁꯦ ꯁꯨꯃꯥꯏꯅ ꯇꯧꯕꯅꯦꯕ ꯌꯥꯕꯗꯤ ꯍꯧꯖꯤꯛꯀꯥꯟꯁꯦ ꯗꯤꯒ꯭ꯔꯤꯒꯨꯝꯕꯁꯦ ꯌꯥꯝꯃꯜꯂꯤꯕ ꯃꯁꯤꯡ ꯈꯪꯗ꯭ꯔꯕ ꯗꯤꯒ꯭ꯔꯤ ꯍꯥꯏꯕꯁꯀꯣ ꯃꯈꯣꯏꯁꯦ ꯗꯤꯒ꯭ꯔꯤ ꯂꯩꯔꯒ ꯁꯨꯃꯥꯏꯅ ꯇꯧꯋꯦ ꯑꯗꯨꯒꯤ ꯅꯈꯣꯏꯅ ꯍꯧꯖꯤꯛ ꯆꯠꯂꯕꯁꯦ ꯑꯗꯨꯒꯤꯅꯤ ꯐꯥꯕ
ꯇꯝꯃꯗꯤꯩ ꯃꯣꯏꯗꯤ ꯐꯖꯅ ꯇꯝꯕꯤꯔꯤꯦꯗ
ꯑꯣ ꯃꯈꯣꯏ ꯑꯣꯖꯥꯁꯤꯡꯁꯦ
ꯑ ꯃꯣꯏ ꯑꯣꯖꯥꯗꯣ ꯑꯩꯈꯣꯏ ꯍꯣꯏ ꯑꯗꯨꯗꯤ ꯐꯖꯅ ꯇꯝꯕꯤꯗꯦ ꯅꯠꯇ꯭ꯔꯒ ꯑꯩꯈꯣꯏ ꯣ ꯄ ꯇꯃꯦꯕꯨꯀꯣ ꯂꯥꯁ ꯍꯌꯔꯗꯣ ꯑꯇꯣꯞꯄꯗ ꯂꯤꯁꯤꯡ ꯇꯔꯥ ꯃꯉꯥ ꯄꯤꯔꯒ ꯇꯝꯃꯦꯕꯀꯣ ꯑꯣꯖꯥ ꯑꯃꯗ ꯑꯗꯨ ꯇꯝꯕꯗꯒꯤ ꯑꯩꯈꯣꯏ ꯈꯪꯕꯅꯦꯕ ꯑꯗꯨ ꯍꯧꯖꯤꯛ ꯇꯝꯕ ꯃꯐꯝꯗꯗꯤ ꯃꯣꯏ ꯀꯔꯤꯝ ꯇꯝꯕꯤꯔꯤꯗ
ꯑꯗ ꯑꯩꯈꯣꯏꯅ ꯈꯪꯉꯒ ꯂꯥꯛꯄꯅꯤꯅꯀꯣ
ꯍꯣꯏ ꯍꯣꯏ
ꯇꯧꯕꯅꯤꯅ ꯑꯣ ꯑꯗꯨꯕꯨ ꯃꯣꯏꯗꯒꯤ ꯃꯣꯏꯗꯤ ꯒꯣꯔꯃꯦꯟ ꯑꯣꯏꯕꯅꯤꯅꯔꯇꯤꯐꯤꯀꯦꯠ ꯃꯣꯏꯒꯤꯔꯇꯤꯐꯤꯀꯦꯠ ꯄꯥꯏꯔꯗꯤ ꯐꯩꯗꯅ ꯍꯌꯦꯡꯋꯥꯏ ꯊꯕꯛꯀꯨꯝꯕ ꯆꯪꯕ ꯃꯇꯝꯗꯀꯣ
ꯍꯣꯏ ꯍꯣꯏ ꯑꯗꯨꯅꯦ ꯑꯗꯨꯅꯤ ꯀꯔꯤ ꯀꯔꯤ ꯑꯣꯏꯔꯁꯨ ꯒꯣꯚꯔꯃꯦꯟꯗ ꯁꯥꯔꯇꯤꯐꯤꯀꯦꯠ ꯐꯪꯕꯁꯦ ꯍꯥꯏꯕꯁꯦ ꯑꯦꯁ ꯍꯧꯖꯤꯛ ꯚꯦꯂꯨꯗ ꯍꯥꯏꯔꯦ ꯌꯥꯝ ꯇꯥꯡꯕꯅꯦꯕ
ꯑꯥꯏ ꯇꯤ ꯑꯥꯏ ꯈꯪꯉꯤꯅꯤꯅ ꯑꯥꯏ ꯇꯤ ꯑꯥꯏ ꯑꯗꯨꯝ ꯑꯥꯏ ꯇꯤ ꯑꯥꯏꯒꯤꯅꯦꯕ ꯑꯩꯈꯣꯏ ꯇꯧꯕꯗꯣ
ꯑꯁ ꯑꯗꯨꯗꯤ ꯌꯥꯝ ꯐꯖꯔꯦ ꯑꯗꯨꯗꯤ ꯃꯗꯨꯒꯨꯝꯕ ꯁꯥꯔꯇꯤꯐꯤꯀꯦꯠꯁꯤ ꯃꯤꯅꯁꯨ ꯐꯪ ꯐꯪꯉꯝꯗꯦꯕ
ꯍꯣꯏ ꯃꯤ ꯊꯕꯛ ꯀꯧꯀꯥꯟꯗ ꯑꯥꯏ ꯇꯤ ꯑꯥꯏꯒꯤ ꯁꯥꯔꯇꯤꯐꯤꯀꯦꯠꯁꯦ ꯌꯥꯝ ꯄꯥꯝꯕꯅꯤ
ꯁꯤꯠꯒ ꯀꯝꯄ꯭ꯌꯇꯔ ꯀꯣꯔꯁꯀꯨꯝꯕꯒꯨꯝꯕ ꯁꯣꯏ ꯈꯨꯗꯤꯡꯃꯛꯇ ꯑꯣꯖꯥꯁꯤꯡꯒꯤꯁꯨ ꯑꯗꯨꯒ ꯑꯣꯐꯤꯁꯀꯨꯝꯕ ꯀꯥꯕꯁꯨ ꯁꯨꯃꯥꯏꯅ ꯇꯧꯁꯨ ꯃꯈꯣꯏꯁꯦ ꯃꯈꯣꯏꯒꯤ ꯂꯥꯏꯁꯨ ꯂꯥꯏꯔꯤꯛ ꯀꯔꯝꯍꯥꯏꯅ ꯇꯝꯕ ꯑ ꯑꯗꯨꯐꯥꯎ ꯇꯝꯕ꯭ꯔꯥ ꯑꯗꯨꯒꯤꯁꯨ ꯑꯗꯨꯒ ꯀꯝꯄ꯭ꯌꯨꯇꯔꯒꯤꯀꯁꯨ ꯂꯣꯏꯅꯃꯛ ꯍꯪꯉꯤꯕ ꯍꯧ ꯍꯧꯖꯤꯛꯀꯥꯟꯁꯦ ꯍꯥꯏꯕꯗꯤ ꯊꯕꯛꯁꯤꯡꯁꯦ ꯂꯣꯏꯅꯃꯛ ꯀꯝꯄ꯭ꯌꯨꯇꯔ ꯇꯧꯕꯅꯤꯕꯀꯣ
ꯎ ꯀꯝꯄ꯭ꯨ ꯇꯧꯒꯁꯨꯋꯥꯏꯗꯤ ꯆꯍꯤ ꯑꯃꯒꯤ ꯂꯣꯏꯔꯦ ꯏ ꯇꯤ ꯑꯒꯤ
ꯍꯥꯥ
ꯀꯝꯄ꯭ꯌꯨꯇꯔꯒꯤꯁꯨ ꯆꯍꯤ ꯑꯃꯒꯤ ꯁꯥꯔꯇꯤꯐꯤꯀꯦꯠ ꯑꯗꯨꯝ ꯂꯩꯔꯦ ꯍꯥꯏꯕ
ꯑꯗꯨꯗꯤ
ꯑꯗꯨꯅꯦ ꯑꯩꯅ ꯍꯥꯏꯔꯤꯗꯣ ꯁꯥꯔꯇꯤꯐꯤꯀꯦꯠ ꯃꯌꯥꯝꯗꯣ ꯄꯥꯏꯁꯤꯜꯂꯒ ꯌꯨꯝꯒꯤ ꯊꯣꯡꯗꯨꯗ ꯄꯥꯜꯂꯒ ꯂꯩꯔꯅꯤ ꯍꯥꯏꯕꯗ ꯊꯕꯛ ꯐꯪꯗꯕꯅꯤꯅ ꯆ ꯄ ꯃ ꯌꯥꯝꯗ ꯂꯩꯔꯗꯗ
ꯑꯗꯨꯗꯤ ꯑꯩ ꯋꯥꯔꯤ ꯁꯥꯕ ꯅꯨꯄꯤꯁꯤ ꯂꯂꯩ ꯌꯥꯝ ꯍꯩꯕ ꯅꯨꯄꯤꯅꯤ
ꯍꯩꯗꯤ ꯍꯗꯤ ꯀꯦꯝ ꯀꯥꯟꯕꯗꯦ
ꯍꯩꯕꯒꯤ ꯅꯪ ꯁꯨꯃꯥꯏꯅ ꯄꯥꯏꯔꯤꯕꯅꯤ ꯍꯩꯔꯗꯤ ꯀꯔꯃꯥꯏꯅ ꯄꯥꯏꯒꯅꯤ
ꯑꯗꯤꯌꯦꯦ
ꯍꯩꯕꯒꯤ ꯀꯔꯤ ꯀꯔꯤ ꯁꯨꯃꯥꯏꯅ ꯄꯥꯏꯔꯤꯕꯅꯤ ꯍꯩꯗꯗꯤ ꯀꯔꯝꯃꯥꯏꯅ ꯄꯥꯏꯒꯅꯤ
ꯍꯥꯏꯗꯤꯕ ꯄꯪꯗꯝꯝꯗ ꯇꯝꯕ ꯍꯥꯏꯗꯨꯅꯦ ꯑꯗꯨ ꯅ ꯊꯔꯄꯒꯦ ꯍꯥꯏꯗꯤ ꯃꯌꯥꯝ ꯂꯩꯔꯤꯗꯅ
ꯄꯨꯡ ꯇꯝꯅ ꯇꯝꯅꯁꯨ ꯁꯥꯔꯇꯤꯐꯤꯀꯦꯠ ꯂꯩꯔꯗꯤ ꯂꯤꯂꯗ ꯌꯥꯝ ꯐꯖꯕꯒꯤ ꯃꯤꯁꯤꯡꯅꯤ ꯈꯪꯉꯤꯕ
ꯐꯪꯖꯅꯤꯌꯦ ꯄꯪꯕꯅꯦ
ꯄꯪꯗꯤ
ꯅꯤ
ꯍꯣꯏ
ꯄ
ꯃꯁꯥ ꯃꯁꯥꯅꯗꯤ ꯄꯪꯉꯦ ꯍ ꯍꯥꯏꯔꯣꯏꯕ ꯑꯗꯨ ꯃꯤꯅ ꯈꯟꯕꯗ ꯃꯤꯅ ꯇꯥꯕꯗ ꯑꯗ ꯃꯤꯅ ꯎꯕꯗ ꯍꯥꯏꯒꯗꯧꯕꯅꯤꯕ
ꯗꯦ꯫ ꯀꯣ ꯀꯝꯖꯒ ꯁ ꯈ ꯐꯥꯎ ꯐꯥꯎ ꯐꯥꯎꯗꯤ ꯀꯃꯥꯏ
ꯑꯗꯨꯕꯨ ꯃꯤꯅꯥ ꯅ ꯂꯩ ꯌꯥꯝ ꯍꯥꯏꯑꯌꯦ ꯑꯗꯨ ꯑꯣꯏꯇꯥꯔꯗꯤ ꯍꯩꯕ ꯃꯤꯁꯤꯡꯗꯨꯅꯦ ꯍꯩ ꯍꯥꯏꯔꯗꯤ ꯍꯩꯇꯕ ꯃꯤꯁꯤꯡꯗꯨꯗꯤ ꯍꯩ ꯍꯥꯏꯔꯣꯏꯕꯀꯣ꯫ ꯑꯗꯣ ꯀꯔꯤ ꯏꯁꯥ ꯍꯥꯏꯕꯗꯤ ꯑꯥ ꯋꯥꯔꯤꯁꯦ ꯀꯔꯤ ꯍꯥꯏꯁꯤꯔꯥ ꯑꯇꯣꯞ ꯑꯇꯣꯞ ꯑꯇꯣꯞꯄ ꯋꯥꯔꯤꯁꯦ ꯑꯃꯨꯛꯀ ꯑꯩꯈꯣꯏ ꯑꯅꯤ ꯋꯥꯔꯤ ꯁꯥꯏꯌꯦ ꯑꯗꯨꯕꯨ ꯑꯩꯅ ꯍꯥꯏꯅꯤꯡꯕꯗꯤ ꯀꯔꯤ ꯍꯥꯏꯁꯤꯔꯥ ꯅꯪꯅ ꯂꯂꯩ ꯌꯥꯝ ꯅꯪꯅ ꯂꯂꯩ ꯌꯥꯝ ꯍꯩꯔꯒ ꯁꯨꯃꯥꯏꯅ
ꯂꯔꯤꯛ ꯍꯥꯏꯌꯣ
ꯂꯩ ꯂꯩ ꯂꯩꯔꯤꯛ꯫
ꯂꯥꯏꯚꯛ ꯑꯦꯜ ꯏ ꯑꯥꯏ ꯂ ꯏ ꯑꯥꯏ ꯔ ꯑꯥꯏ ꯀꯦ꯫
ꯂꯩꯔꯤꯛꯀꯣ꯫
ꯍꯣꯏ
ꯑꯗꯨꯅꯦꯕ ꯑꯗꯨ ꯍꯩꯕ ꯃꯤꯁꯤꯡꯅꯤꯕ ꯍꯧꯖꯤꯛ ꯑꯗꯨꯃꯥꯏꯅ ꯁꯠꯇꯕꯤꯒꯦꯠ ꯄꯥꯏꯕꯁꯤꯡꯗꯣ ꯑꯗꯨ ꯃꯗꯨꯗꯤ ꯍꯣꯏ ꯍꯥꯏꯌꯣ ꯑꯗꯨꯗꯤ ꯍꯣꯏ ꯆꯨꯝꯃꯦ ꯍꯥꯏꯔꯈ꯭ꯔꯣ ꯃꯁꯤꯗꯤ ꯍꯣꯏ ꯆꯨꯝ ꯍꯣꯏ ꯆꯨꯝꯃꯦ ꯍꯥꯏꯕꯗꯨ ꯀꯔꯤꯁ ꯋꯥꯔꯗꯤꯡꯗꯨꯣ ꯑꯃꯨꯛ ꯑꯍꯨꯝꯅꯅꯦꯕ ꯍꯣꯏ ꯍꯣꯏ ꯑꯁꯨ ꯌꯥꯏꯦ꯫ ꯑꯃ ꯈꯛꯇꯁꯨ ꯌꯥ
ꯑ ꯆꯨꯝꯗꯦ ꯆꯨꯝꯗꯦ꯫ ꯂꯥꯜꯂꯦ ꯂꯥꯜꯂꯦ꯫ ꯆꯨꯝꯗꯦ ꯂꯥꯜꯂꯦ꯫
ꯆꯨꯝꯒꯅꯤꯌꯦ ꯍꯣꯏ ꯇꯥꯏ ꯇꯥꯏ ꯆꯨꯝꯒꯅꯤꯕ ꯑꯩ ꯍꯥꯏꯕꯁꯦ ꯍꯥꯏꯕꯗꯤ
ꯑꯦ
ꯑꯗꯨꯅꯦ ꯑꯩꯅ ꯉꯁꯥꯏ ꯍꯥꯏꯔꯤꯗꯨꯅꯦ ꯂꯥꯏꯔꯤꯛꯁꯨ ꯌꯥꯝ ꯍꯩꯕ ꯑꯗꯨꯒ ꯍꯧꯖꯤꯛꯀꯥꯟꯁꯦ ꯂꯥꯏꯂꯛ ꯍꯩꯕꯁꯨ ꯍꯩꯇ꯭ꯔꯕꯁꯨ ꯇꯤꯕꯤꯒꯨꯝꯕꯗꯤ ꯃꯁꯤꯡ ꯍꯦꯟꯒꯠꯂꯦꯕ ꯂꯥꯏ ꯍꯥꯏꯑꯦ ꯂꯥꯏꯌꯦꯡꯕꯁꯦ ꯑꯗꯨꯕꯨ ꯃꯈꯣꯏꯅ ꯑꯗꯨꯒꯨꯝꯕ ꯁꯥꯔꯇꯤꯐꯤꯀꯦꯠꯀꯨꯝꯕ ꯑꯗꯨꯒ ꯄ꯭ꯔꯣꯐꯦꯁꯟꯅꯦꯜꯒꯤ ꯂꯝꯕꯤꯒꯨꯝꯕꯗ ꯆꯠꯄꯗꯤ ꯃꯤ ꯌꯥꯝꯗꯦꯕ꯫
ꯌꯥꯝꯃꯤꯍꯦ ꯍꯧꯖꯤꯛ ꯆꯥꯎꯈꯠ ꯍꯧꯖꯤꯛ ꯆꯥꯎꯈꯠꯄ ꯃꯇꯝꯗꯨꯕꯨ꯫
ꯌꯥꯝꯃꯦ ꯑꯗꯨꯕꯨ ꯌꯥꯝ ꯑꯗꯨꯕꯨ ꯗꯤꯒ꯭ꯔꯤ ꯂꯧꯔꯒ ꯌꯨꯝꯗ ꯂꯩꯕ ꯃꯤꯁꯤꯡꯗ ꯌꯥꯝꯃꯦꯕ ꯌꯨꯝꯗ ꯍꯥꯏꯕꯗꯤ ꯊꯕꯛꯁꯦ ꯑꯄꯤꯛ ꯑꯄꯤꯛ ꯄ ꯊꯕꯛ ꯑꯣꯖꯥꯒꯨꯝꯕ ꯑꯗꯨꯒ ꯀꯔꯤ ꯀꯔꯤꯒꯨꯝꯕ ꯑꯣꯖꯥꯁꯤꯡꯗꯤ ꯌꯥꯝꯃꯦꯕ ꯑꯗ ꯍꯥꯏꯕꯗꯤ ꯄ꯭ꯔꯣꯐꯦꯁꯅꯦꯜꯒꯤ ꯂꯝꯕꯤꯗ ꯆꯠꯂꯗꯤ ꯃꯈꯣꯏꯁꯦ ꯃꯗꯨꯒꯤ ꯊꯕꯛ ꯑꯃꯒꯤꯥꯊꯕꯛꯁꯦ ꯃꯈꯣꯏꯅ ꯌꯥꯝ ꯃꯛ ꯈꯪꯉꯤꯗꯅꯥ
ꯈꯪꯗꯤꯑꯦ ꯑꯩ ꯗꯤ꯫ ꯑꯩꯗꯤ ꯀꯩꯑꯦꯝꯇ ꯍꯪ ꯐꯗꯤꯑꯦ
ꯈꯪꯅꯤꯗ ꯅꯪꯅ ꯑꯩ ꯑꯩ ꯈꯪꯉꯦ ꯑꯗꯨꯒ ꯑꯩ ꯁꯨꯃꯥꯏꯅ ꯇꯧꯋꯦ ꯍꯥꯏꯅꯤꯡ ꯇꯕꯒꯤꯅꯤ ꯈꯪꯉꯦ ꯍꯥꯏꯌꯣ ꯑꯩ ꯍꯥꯏꯔꯤꯕꯁꯦ ꯍꯣꯏ ꯆꯨꯝꯃꯦ ꯆꯨꯝꯃꯦ ꯍꯥꯏ ꯑꯃꯨꯛ ꯍꯛꯇꯤ ꯍꯥꯏꯕ ꯌꯥꯏꯌꯦꯀꯣ꯫
ꯆꯨꯝꯗꯦ ꯆꯨꯝꯗꯦ ꯆꯨꯝꯗꯦ ꯆꯨꯝꯗꯦ ꯀꯩꯑꯝꯇ ꯆꯨꯝꯗꯦ ꯆꯨꯝꯗꯦ ꯆꯨꯝꯗꯦ ꯆꯨꯝꯗꯦ꯫ ꯨꯁꯨꯝ ꯁꯗꯦ ꯁꯟꯗꯦ ꯁꯨꯝꯗꯦ ꯁꯨꯝꯗꯦ
ꯆꯨꯝꯃꯤ ꯅꯪꯅ ꯊꯥꯅꯔ ꯍꯥꯏꯗꯣ ꯃꯈꯣꯟ ꯑꯃ ꯇꯥꯏꯌꯦ ꯊꯕꯛ ꯇꯧꯕ ꯃꯈꯣꯟ ꯇꯥꯏ
ꯑꯗꯨꯗꯤ ꯅꯅꯦ ꯑꯩꯗ ꯅꯠꯇꯦ
ꯑꯣ ꯑꯗꯨꯒꯤ ꯃꯥ ꯊꯕꯛ ꯇꯧꯕ ꯑꯗꯨ ꯃꯈꯣꯟ ꯇꯥꯏꯑꯌꯦ ꯃꯈꯣꯟ ꯇ